ꯄ
ꯇꯥꯏ ꯇꯥꯏ
ꯉꯁꯤꯁꯦ ꯅꯦꯠꯋꯥꯛ ꯌꯥꯝ ꯅꯨꯡꯉꯥꯏꯅꯦ
ꯎꯝ
ꯁꯦꯡꯉꯦꯀꯣ
ꯊꯦꯡꯉꯦ
ꯎꯝ ꯗꯣ ꯍꯧꯖꯤꯛꯇꯤ ꯀꯩꯗꯧꯔꯤꯅꯣ
ꯍꯧꯖꯤꯛꯇꯤ ꯐꯃꯨꯡꯗ ꯍꯤꯞꯑꯒ ꯃꯤꯠ ꯎꯏꯁꯤꯜꯂꯒ ꯅꯪꯕꯨ ꯈꯜꯂꯒ ꯂꯩ
ꯎꯏꯁ ꯇꯨꯝꯃꯗꯣꯏꯔꯣ
ꯇꯨꯝ -ꯇꯨꯝꯕ ꯅꯠꯇꯦ ꯅꯪꯕꯨ ꯈꯜꯂꯒ ꯂꯩꯌꯦꯕ
ꯑꯁ ꯅꯪꯗꯨꯗꯤ ꯗꯥꯏꯂꯣꯛꯇꯤ ꯐꯖꯟꯅ ꯀꯥꯞꯄꯤꯍꯦ ꯃꯤꯅ ꯈꯪꯒꯗꯕ ꯋꯥꯉꯇ ꯉꯥꯏ ꯉꯥꯡꯉꯦ ꯍꯦ ꯀꯣꯏꯕ ꯆꯠꯂꯣꯏꯗ꯭ꯔꯣ
ꯎꯝ ꯆꯠꯂꯣꯏ ꯆꯠꯅꯤꯡꯗꯕ
ꯀꯔꯤ ꯁꯟꯗꯦꯅꯤꯅꯦ ꯉꯁꯤꯗꯤ
ꯏꯃꯥꯟꯅꯕꯁꯤꯡꯅ ꯀꯣꯜ ꯇꯧꯔꯛꯑꯦ ꯑꯗꯣ ꯑꯩ ꯆꯠꯅꯤꯡꯗꯕ
ꯑꯁ ꯑꯗꯣ ꯉꯁꯤꯗꯤ ꯁꯟꯗꯦꯅꯤꯅ ꯅꯨꯄꯤꯗꯕꯨ ꯋꯥꯔꯤ ꯁꯥꯟꯅꯔꯒ ꯂꯩꯔꯒꯦ ꯈꯜꯂꯤꯔꯣ
ꯎꯝ
ꯀꯥꯏꯗꯒꯤꯅꯣ ꯅꯪꯒꯤ ꯅꯨꯄꯤꯗꯨꯕꯣ
ꯑꯦ ꯍꯧꯖꯤꯛ ꯀꯣꯜ ꯇꯧꯔꯤꯅꯤ
ꯁꯤꯗꯤ ꯗꯨꯄ꯭ꯂꯤꯀꯦꯠꯅꯤꯍꯦ
ꯀꯥꯏꯗꯅꯣ ꯍꯦ
ꯑꯗꯨꯗꯤ ꯍꯌꯦꯡ ꯀꯣꯏꯕ ꯆꯠꯁꯤꯔꯥ?
ꯂꯥꯛꯑꯣ ꯑꯗꯨꯗꯤ
ꯎꯝ
ꯕꯣꯜꯁꯦ ꯀꯩꯗꯧꯉꯩ ꯍꯌꯦꯡ ꯂꯩꯕ꯭ꯔꯣ ꯉꯁꯤ
ꯍꯌꯦꯡ ꯅꯠꯇꯦ ꯅꯣꯡ ꯅꯤ ꯍꯨꯝꯅꯤ ꯉꯥꯏꯕ ꯇꯥꯔꯦ꯫
ꯑꯣ ꯑꯁꯤ ꯃꯔꯛꯇꯗꯤ ꯑꯗꯨꯝ ꯂꯩꯇ꯭ꯔꯦ ꯍꯥꯏꯕ
ꯎꯝ ꯇꯤꯑꯥ ꯇꯥꯅꯠꯇꯕ ꯃꯊꯪ ꯍꯞꯇꯥꯗ ꯁꯥꯟꯅꯗꯣꯏꯕ
ꯑꯣ ꯑꯁꯤ ꯍꯞꯇꯥꯗꯗꯤ ꯂꯩꯇ꯭ꯔꯦ
ꯎꯝ
ꯒꯦꯞ ꯌꯥꯝ ꯂꯩ ꯁꯥꯡꯅ ꯂꯩꯌꯦꯃꯦꯠ
ꯍꯧꯖꯤꯛꯇꯤ ꯃꯊꯛ ꯀꯥꯔꯕꯅꯤꯅꯀꯣ
ꯑꯣ ꯇꯤꯝ ꯀꯌꯥ ꯈꯛꯇ ꯉꯥꯏꯔꯦ ꯍꯧꯖꯤꯛꯇꯤ ꯂꯦꯝꯍꯧꯔꯤꯁꯦ
ꯃꯔꯤ
ꯑꯣ ꯃꯔꯤꯈꯛꯇ ꯉꯥꯏꯔꯕꯣ
ꯎꯝ
ꯑꯁ ꯗꯨꯗꯤ ꯐꯖꯔꯅꯤꯍꯦ!
ꯎꯝ ꯑꯃ ꯇꯤꯝ ꯑꯅꯤꯈꯛꯇꯪ ꯀꯩꯅꯣ ꯇꯧꯔꯗꯤ ꯇꯤꯝ ꯑꯅꯤꯁꯤ ꯀꯤꯈ꯭ꯔꯗꯤ ꯅꯪꯕꯨ ꯂꯧꯕ ꯂꯥꯛꯇꯣꯏꯅꯦ ꯑꯩꯁꯨ꯫
ꯑꯁ ꯑꯗꯨꯗꯤ ꯀꯨꯏꯗ꯭ꯔꯤꯅꯦ ꯃꯇꯝꯁꯦ꯫
ꯎꯝ ꯑꯗꯣ ꯅꯪ ꯆꯠꯇ꯭ꯔꯤꯉꯩꯗ ꯅꯣꯏꯃꯗ ꯂꯨꯅ ꯇꯧꯕꯤꯔꯣ꯫
ꯀꯃꯥꯏ ꯇꯧꯗꯣꯏꯅꯣ?
ꯅꯣꯏ ꯃꯥꯗꯣ ꯅꯨꯡꯁꯤꯅ ꯂꯨꯅ ꯇꯧꯕꯤꯔꯣꯕ ꯃꯥꯒꯤ ꯃꯇꯦꯡ ꯄꯥꯡꯕꯤꯈ꯭ꯔꯣꯕ꯫
ꯈꯪꯗꯦꯅ ꯑꯗꯣ ꯅꯪꯅ ꯑꯗꯨꯗꯤ ꯅꯪꯅ ꯇꯧꯅꯤꯡꯕ ꯃꯑꯣꯡꯗ ꯇꯧꯔꯣ꯫
ꯑꯗꯨ ꯅꯪꯅ ꯍꯥꯏꯔꯛꯑꯣ ꯀꯃꯥꯏꯅ ꯇꯧ ꯀꯃꯥꯏ ꯀꯃꯥꯏ ꯁꯨꯃꯥꯏ ꯁꯨꯃꯥꯏꯅ ꯇꯧ ꯍꯥꯏꯕꯗꯨꯣ ꯅꯪꯅ ꯍꯥꯏꯔꯛꯑꯣ꯫
ꯑꯩꯗꯤ ꯅꯨꯄꯤ ꯅꯨꯄꯤ ꯅꯠꯇꯕꯅꯤꯅ ꯈꯪꯗꯦꯅ ꯅꯨꯄꯤꯅ ꯇꯧꯒꯗꯕ ꯊꯕꯛꯇꯨꯗꯤ ꯑꯩꯗꯤ꯫
ꯑꯗꯣ ꯑꯩꯁꯨ ꯑꯗꯨꯒꯨꯝꯕꯗꯣ ꯇꯧꯔꯛꯇꯕꯅꯤꯅ ꯍꯩꯇ꯭ꯔꯦ ꯍꯥꯏꯕ꯫ ꯑꯩꯒꯤ ꯆꯥꯛ ꯌꯦꯟꯁꯥꯡ ꯊꯣꯡꯕ ꯍꯩꯇꯦ ꯍꯩꯇꯦ꯫
ꯀꯔꯤꯒꯤ? ꯀꯔꯤꯒꯤ ꯍꯥꯏꯗ꯭ꯔꯤꯅꯣ ꯅꯪ?
ꯊꯣꯡ ꯊꯣꯡꯗꯤꯌꯦ ꯑꯩꯈꯣꯏꯗꯗꯤ
ꯀꯅꯥꯅ ꯊꯣꯡꯉꯤꯕ ꯑꯗꯨꯗꯤ?
ꯏꯃꯥꯅ ꯑꯗꯨꯝ ꯊꯣꯡꯉꯦ꯫
ꯪ ꯅꯪꯗꯤ ꯆꯥꯛ ꯐꯥꯎꯕ ꯊꯣꯡꯕ ꯍꯩꯇ꯭ꯔ ꯍꯩꯇ꯭ꯔꯤꯕ ꯍꯧꯖꯤꯛꯐꯥꯎ?
ꯊꯣꯡꯗꯦꯍꯦ ꯀꯃꯥꯏꯅ ꯍꯩꯗꯣꯏꯅꯣ ꯊꯣꯡꯕꯣ ꯊꯣꯡꯁꯨ ꯊꯣꯡꯗ꯭ꯔꯒ꯫
ꯑꯗꯨꯗꯤ ꯌꯨꯝ ꯄꯥꯂꯗꯤ ꯀꯅꯥꯅ ꯆꯥꯛ ꯈꯪꯗꯣꯏꯕ ꯑꯩꯅ ꯊꯣꯡꯗꯣꯏꯔꯣ?
ꯊꯣꯡꯗꯣꯏꯅꯤ ꯀꯩꯅꯣ꯫
ꯅꯪꯗꯤ ꯊꯣꯡꯕ ꯌꯥꯝ ꯍꯩꯗꯥꯏꯅꯦ
ꯑꯦ ꯑꯩꯅ ꯍꯥꯏꯔꯁꯨ ꯑꯩꯗꯤ ꯊꯕꯛ ꯑꯇꯣꯞꯄ ꯊꯕꯛ ꯑꯇꯣꯞꯄ ꯆꯠꯂꯒ
ꯑꯗꯨ ꯆꯠꯂꯁꯨ ꯆꯥꯛ ꯥꯛ ꯆꯥꯕ ꯆꯥꯛ ꯆꯥꯕ ꯂꯣꯏꯔꯒ ꯆꯠꯀꯗꯕꯅꯤꯅ ꯆꯥꯛ ꯆꯥꯕ ꯃꯇꯝꯗꯗꯤ ꯑꯗꯨꯝ ꯂꯥꯛꯀꯅꯤꯗꯅ꯫ ꯑꯗꯨꯗ ꯁꯠ ꯁꯠ ꯁꯠ ꯁꯠ ꯁ ꯑ ꯊꯣꯡꯒꯗꯕ
ꯑꯌꯨꯛꯇꯗꯤ ꯌꯥꯏꯑꯦꯕꯀꯣ
ꯑꯌꯨꯛꯇꯁꯨ ꯌꯥ ꯑꯌꯨꯛꯇ ꯌꯥꯔꯗꯤ ꯅꯨꯡꯗꯥꯡꯁꯨ ꯌꯥꯕꯅꯦ
ꯑꯦ ꯑꯩꯅ ꯊꯕꯛ ꯋꯥꯅ ꯍꯜꯂꯛꯑꯒ ꯆꯥꯛ ꯆꯥꯛ ꯏꯟꯁꯥꯡ ꯑꯃꯨꯛ ꯑꯩꯅ ꯊꯣꯡꯗꯣꯏꯕ
ꯑꯦ ꯑꯗꯨ ꯀꯔꯤ ꯀꯥꯏꯕ꯭ꯔꯥꯅꯦ ꯑꯗꯨꯝ ꯌꯥꯏꯅ
ꯑꯦ ꯅꯪꯅ ꯅꯪꯅ ꯐꯃꯨꯡ ꯂꯩꯔꯒ ꯐꯣꯟ ꯌꯦꯡꯉꯒ ꯅꯪꯅ ꯑꯩꯅ ꯊꯣꯡꯕ ꯂꯣꯏꯔꯒ ꯑꯩꯅ ꯋꯥꯅ ꯍꯜꯂꯑꯒ
ꯑꯩꯅ ꯀꯣꯟ ꯊꯦꯡꯕꯤꯗꯣꯏꯁꯤꯗꯤ
ꯎꯝ ꯎꯝ ꯅꯨꯡꯉꯥꯏꯔꯅꯤ
ꯌꯥꯗ꯭ꯔꯣ ꯁꯤ? ꯃꯤ ꯁꯨꯃꯥꯏꯅ ꯇꯧꯅꯔꯤ ꯄꯣꯠꯅꯤ ꯂꯣꯏꯅꯃꯛ
ꯀꯅꯥ ꯀꯅꯥ ꯇꯧꯔꯤꯕ ꯑꯗꯨꯒꯨꯝꯕ ꯊꯕꯛꯇꯤ
ꯌꯥꯝ ꯇꯧꯋꯦ ꯍꯦ ꯍꯧꯖꯤꯛꯀꯥꯟꯗꯤ ꯁꯨꯃꯥꯏꯅ ꯉꯥꯛꯇꯅꯦ
ꯈꯪꯉꯦ ꯅꯆꯤꯟ ꯊꯤꯅꯨ ꯅꯪ ꯆꯥꯛ ꯏꯟꯁꯥꯡ ꯊꯣꯡꯕ ꯍꯩꯇꯦ ꯀꯥ ꯍꯥꯏꯅꯤ ꯉꯔꯥꯡ ꯅ ꯅꯍꯥꯟ ꯅꯍꯥꯟ ꯅꯠꯇꯦ
ꯀꯝ ꯀꯥꯟꯗ
ꯉꯔꯥꯡ ꯉꯔꯥꯡ ꯃꯥꯜꯂꯦ
ꯑꯩ ꯑꯣꯏꯔꯝ ꯃꯣꯏꯌꯦ ꯅꯪ ꯋꯥꯔꯤ ꯁꯥꯟꯅꯕꯗꯣ ꯑꯩꯗꯤ ꯍꯦꯛ ꯍꯩꯇꯦꯍꯦ ꯑꯁꯦꯡꯕ
ꯑꯩ ꯇꯝ ꯑꯩ ꯑꯩ ꯑꯩ ꯇꯝꯕꯤꯗꯣꯏꯅꯦ
ꯇꯝꯃꯁꯨ ꯆꯪꯗꯧ ꯃꯥꯟꯗ꯭ꯔꯦ ꯑꯩꯅ ꯊꯣꯡꯉꯗꯤꯀꯣ ꯑꯩꯅ ꯆꯥꯛ ꯊꯣꯡꯉꯗꯤ ꯄꯦꯠꯄ ꯅꯠꯇ꯭ꯔꯒ ꯃꯨꯟꯗꯕ ꯑꯃ ꯀꯩꯅꯣꯝꯃ ꯇꯧꯕ ꯂꯩꯗꯅ
ꯅꯪꯅ ꯇꯧꯅꯤꯡꯕ ꯃꯑꯣꯡꯗ ꯇꯧꯔꯣ ꯅꯪꯅ ꯊꯣꯡꯉꯗꯤ ꯑꯩ ꯑꯩꯒꯤꯗꯨꯗ ꯍꯥꯎꯔꯅꯤꯕ
ꯀꯔꯤ ꯅꯪ
ꯅꯪꯅ ꯇꯧ ꯅꯪ ꯅꯪꯅ ꯊꯣꯡꯅꯤꯡꯕ ꯃꯑꯣꯡꯗ ꯑꯗꯨꯝ ꯊꯣꯡꯉꯕ ꯃꯨꯟꯒꯦꯔꯥ ꯃꯨꯟꯂꯣꯏ ꯒꯦꯔ ꯈꯪꯗꯦꯕ ꯅꯪꯅ ꯊꯣꯡꯉꯗꯤ ꯍꯥꯎꯔꯅꯦꯕ
ꯑꯗꯨ ꯌꯥꯗꯦ ꯍꯥꯏꯕ ꯍꯩꯇꯕꯗꯨꯕꯨ ꯀꯃꯥꯏꯅ ꯊꯣꯡꯗꯣꯏꯅꯣ ꯆꯥꯛꯇꯨꯕꯨ ꯈꯦꯔ ꯗꯨꯃꯥꯏꯅ ꯊꯣꯡꯕꯤꯔꯗꯤ ꯌꯥꯒꯗ꯭ꯔꯣ
ꯍꯥꯎꯇ꯭ꯔ ꯍꯥꯎ ꯇ꯭ꯔꯁꯨ ꯍꯥꯎꯋꯦ ꯍꯥꯏꯔꯒ ꯆꯥꯕ ꯇꯥꯔꯦ ꯆꯥꯕ ꯇꯥꯕꯅꯤꯅꯦ ꯑꯗꯨꯗꯤ
ꯑꯁ ꯅꯕꯨꯛ ꯊꯟꯅ ꯆꯥꯗꯅ ꯆꯠꯄꯗꯣ ꯅꯨꯡꯉꯥꯏꯔꯣꯏꯅꯦ ꯋꯥꯈꯜꯁꯦ ꯆꯥꯛ ꯍꯦꯟꯁꯥꯡꯗꯣ ꯌꯥꯝꯗꯕꯅꯤꯅ ꯃꯤꯅꯤꯠ ꯃꯉꯥ ꯇꯔꯥ ꯃꯅꯨꯡꯗ ꯑꯗꯨꯝ ꯂꯣꯏꯁꯤꯟꯕ ꯊꯕꯛꯅꯤꯍꯦ ꯅꯪꯁꯤꯁꯨ
ꯃꯤ ꯌꯥꯝꯗꯨꯏꯅꯦ ꯃꯤ ꯌꯥꯝꯗꯨꯏꯅꯤ
ꯀꯔꯤ ꯀꯗꯥꯥꯏ ꯀꯗꯥꯏꯗꯒꯤ ꯃꯤ ꯈꯣꯝꯖꯤꯜꯂꯒ ꯂꯩꯗꯣꯏꯅꯣ
ꯃꯤ ꯌꯥꯝꯕ ꯍꯥꯏꯖꯦ ꯏꯃꯨꯡ
ꯑꯩꯈꯣꯏꯒꯤ ꯏꯃꯨꯡꯁꯦ ꯍꯧꯖꯤꯛ ꯑ ꯀꯩꯅꯣ ꯃꯤꯁꯦ ꯌꯥꯝ ꯌꯥꯝꯕꯗꯤ ꯅꯠꯇꯦꯕꯀꯣ
ꯀꯌꯥ ꯂꯩꯔꯤꯅꯣ
ꯌꯦꯛ ꯃꯉꯥ ꯅꯪ ꯂꯥꯛꯑꯗꯤ ꯇꯔꯨꯛ
ꯑꯁ ꯕꯦꯔꯥ ꯀꯥꯅꯤꯍꯦ ꯑꯗꯨꯗꯤ ꯇꯜꯂꯦꯍꯦ
ꯀꯅꯥ ꯀꯅꯥ ꯂꯩꯔꯤꯅꯣ ꯍꯧꯖꯤꯛꯇꯤ
ꯀꯅꯥꯕꯨ
ꯅꯪ
ꯑꯩꯗꯤ ꯏꯊꯟꯗꯅꯦ
ꯅꯣꯏꯃꯥ ꯍꯣꯏꯗꯤ
ꯂꯩꯇꯦ ꯅꯪ ꯂꯥꯛꯀꯦ ꯍꯥꯏꯕ꯭ꯔꯣ ꯍꯣꯏ ꯂꯩꯀꯥꯏ ꯀꯣꯏꯕ ꯆꯠꯈꯤ
ꯅꯣꯡ ꯅꯣꯡ ꯆꯨꯔꯤꯕ ꯍꯧꯖꯤꯛꯁꯨ
ꯀꯟꯅ ꯆꯨꯕꯗꯤ ꯅꯠꯇ꯭ꯔꯦꯗ ꯑꯗꯨꯝ ꯈꯤꯇꯪ ꯈꯤꯇꯪ ꯃꯀꯨꯞ ꯃꯀꯨꯞ ꯇꯥꯕꯗꯣ
ꯎꯝ
ꯑꯗꯨꯃꯥꯏꯅ ꯇꯥꯔꯒ ꯃꯄꯥꯟ ꯊꯣꯛꯑꯗꯤ ꯁꯨꯝ ꯀꯨꯏꯅ ꯆꯠꯂꯗꯤ ꯆꯣꯠꯇꯤ ꯆꯣꯠꯀꯅꯤꯅ ꯁꯇꯤꯟ ꯀꯨꯞꯇꯕꯤꯗ ꯆꯠꯂꯗꯤ
ꯌꯥꯝ ꯇꯥꯕꯃꯛꯇꯤ ꯅꯠꯇꯦꯕ ꯃꯨꯀꯨꯞ ꯃꯨꯀꯨꯞ ꯇꯥꯕꯗ ꯑꯗꯨꯅꯦ ꯅꯣꯏꯔꯣꯝꯗꯤ ꯅꯨꯡꯁꯥ ꯊꯣꯛꯄ꯭ꯔꯣ
ꯑꯥ ꯍꯧꯖꯤꯛꯇꯤ ꯊꯣꯛꯂꯛꯑꯦ ꯉꯁꯥꯏ ꯉꯁꯥꯏꯗꯤ ꯊꯣꯛꯗꯕꯅꯤ
ꯅꯣꯏꯔꯣꯝꯁꯦ ꯀꯔꯤ ꯀꯔꯤꯔꯣꯝ ꯇꯥꯗꯣꯏꯔꯣ ꯁꯥꯎꯠ ꯏꯁ ꯋꯦꯁ ꯅꯣꯔꯠ
ꯑꯗꯨꯗꯤ ꯌꯥꯗꯧ ꯃꯥꯟꯗꯦ
ꯍꯥꯥ
ꯑꯗꯨꯗꯤ ꯌꯥꯗꯧ ꯃꯥꯟꯗꯦꯕ
ꯎꯝ ꯑꯩꯈꯣꯏꯔꯣꯝꯗꯅ ꯅꯨꯡꯁꯥ ꯃꯁꯛ ꯐꯥꯎ ꯊꯣꯛꯇ꯭ꯔꯦ ꯑꯗꯨꯒ ꯅꯣꯏꯔꯣꯝꯗꯅ ꯅꯨꯡꯁꯥ ꯊꯣꯛꯑꯦ ꯍꯥꯏꯌꯦ ꯍꯩꯁ
ꯅꯨꯡꯁꯥ ꯍꯥꯏꯁꯤ ꯈꯤꯇꯪ ꯈꯤꯇꯪꯅꯤ ꯃꯔꯛ ꯃꯔꯛꯇ
ꯑꯣ ꯉꯔꯥꯡꯗꯤ ꯅꯣꯡ ꯆꯨꯗꯕ꯭ꯔꯥ
ꯑꯩꯁꯤ ꯉꯔꯥꯡꯒꯤ ꯑꯌꯨꯛꯇꯒꯤ ꯅꯨꯡꯗꯤꯟ ꯕꯥꯎꯕ ꯅꯣꯡ ꯆꯨꯕ ꯂꯩꯕꯅꯤ
ꯑꯣ ꯉꯔꯥꯡꯗꯤ ꯑꯩꯈꯣꯏ ꯑꯥ
ꯑꯩꯅ ꯉꯔꯥꯡ ꯋꯥꯑꯦ ꯍꯥꯏꯗꯣ ꯎꯁꯣꯏ ꯂꯧꯕ ꯆꯦꯠꯄ ꯑꯗꯨ ꯅꯣꯡ ꯆꯨꯕꯅꯤꯅꯀꯣ
ꯅꯥꯜꯂꯝꯒꯅꯤꯀꯣ ꯂꯝꯕꯤꯗꯣ
ꯎꯝ ꯑꯗꯣ ꯍꯧꯖꯤꯛꯕꯨꯨꯗꯤ ꯂꯝꯕꯤ ꯁꯦꯝꯕ ꯂꯣꯏꯔꯝꯅꯤꯅꯀꯣ
ꯑꯣ ꯃꯔꯣ ꯑꯒꯤ ꯃꯅꯨꯡ ꯆꯪꯗꯔꯣ ꯅꯣꯏ ꯅꯣꯏ ꯅꯪꯅ ꯂꯧꯕꯗꯣ
ꯑꯣ ꯃꯥ ꯃꯦꯟꯣ ꯑꯩꯈꯣꯏꯁꯦ ꯂꯝꯕꯤ ꯑꯩꯈꯣꯏꯒꯤ ꯂꯝꯕꯤ ꯑꯃ ꯂꯩꯗꯅ ꯑꯆꯧꯕ ꯑꯃ ꯂꯩꯌꯦꯕꯀꯣ ꯑꯗꯨ ꯃꯈꯥꯗꯅꯦꯕꯀꯣ
ꯃꯈꯥꯔꯣꯝ ꯆꯠꯇꯣꯏꯕ ꯃꯊꯛꯇ ꯅꯠꯇꯕ
ꯃꯊꯛ ꯅꯠꯇꯦ
ꯑꯣ ꯀꯌꯥꯝ ꯁꯥꯡꯅ ꯆꯠꯀꯦ
ꯎꯝ ꯑꯩꯈꯣꯏ ꯒꯥꯔꯤ ꯃꯆꯥꯗ ꯆꯠꯂꯗꯤ ꯃꯤꯅꯤꯠ ꯀꯨꯟꯒꯨꯝꯕꯗꯤ ꯆꯠꯂꯝꯃꯅꯤ
ꯎꯁ ꯌꯨꯝꯗꯒꯤ
ꯑ
ꯑꯗꯨ ꯑꯗꯨ ꯈꯣꯡꯅ ꯆꯠꯂꯗꯤ
ꯄꯨꯡ ꯆꯅꯤ ꯄꯨꯡ ꯑꯃꯒꯨꯝꯕꯗꯤ ꯆꯠꯂꯝꯕꯅꯤ
ꯑꯁ ꯑꯗꯨ ꯅꯪꯗꯤ ꯒꯥꯔꯤꯅ ꯆꯠꯄ꯭ꯔꯣ ꯈꯣꯡꯅ ꯆꯠꯄ꯭ꯔꯣ
ꯒꯥꯔꯤꯅ ꯆꯠꯄꯅꯦ ꯑꯗꯨ ꯅꯣꯡ ꯆꯨꯕꯒꯤ ꯑꯗꯣ
ꯎꯁꯣꯏ ꯂꯧꯕꯗꯨ ꯒꯥꯔꯤ ꯎꯁꯣꯏ ꯂꯧꯐꯝꯗ ꯒꯥꯔꯤꯗꯤ ꯆꯪꯕ ꯌꯥꯗꯦꯕꯀꯣ
ꯑꯥ
ꯒꯥꯔꯤꯗꯤ ꯂꯝꯕꯤꯗ ꯊꯝꯃꯒ ꯑꯃꯨꯛ ꯈꯣꯡꯅ ꯑꯃꯨꯛ ꯆꯠꯂꯒ ꯂꯧꯗꯣꯏꯅꯦꯕ
ꯑꯥ
ꯑꯗꯨꯒ ꯎꯁꯣꯏ ꯂꯣꯐꯝ ꯍꯦꯛ ꯌꯥꯎꯕꯗ ꯅꯣꯡꯁꯦ
ꯑꯣꯝ
ꯌꯕ ꯋꯥꯅꯤ ꯉꯔꯥꯡꯗ
ꯑꯁ ꯋꯥꯔꯝꯒꯅꯤ ꯑꯗꯨꯗꯤ
ꯑꯗꯨ ꯑꯩꯅ ꯍꯜꯂꯛꯑꯒ ꯎꯆꯣꯏꯁꯨ ꯁꯦꯝꯕ ꯊꯣꯡꯁꯨ ꯊꯣꯡꯕ
ꯅꯪꯅ
ꯎꯝ
ꯐꯥꯖꯗ꯭ꯔꯦꯍꯦ ꯁꯤꯗꯤ
ꯑꯦ ꯊꯦꯡꯕꯅꯦ ꯑꯩ ꯑꯩꯗꯤ ꯆꯥꯡ ꯆꯥꯡꯁꯦ ꯑꯗꯨꯝ ꯀꯩꯅꯣ ꯊꯣꯡꯕꯅꯤ ꯊ ꯑꯗꯨꯝ ꯊ ꯃꯅꯤ
ꯑꯇꯩꯁꯤꯡꯁ ꯀꯗꯥꯏ ꯂꯣꯏ ꯆꯠꯄ
ꯊꯕꯛ ꯂꯣꯏ ꯆꯠꯊꯣꯛꯈꯤꯕ
ꯃꯥꯥꯟꯗꯦꯗ ꯑꯗꯨ ꯅꯨꯃꯤꯠ ꯀꯌꯥ ꯆꯥꯗꯣꯏꯅꯣ ꯅꯪ ꯑꯗꯨ ꯕꯣꯔꯥ ꯑꯃ ꯄꯨꯔꯛꯄꯗꯣ
ꯑꯗꯣ ꯌꯦꯟꯖꯥꯡ ꯈꯛꯇꯅꯤꯅ ꯁꯦꯝꯕꯁꯦ
ꯎꯝ ꯑꯗꯨ ꯀꯨꯏꯅꯗꯤ ꯊꯝꯕ ꯌꯥꯗꯕꯅꯦꯀꯣ ꯃꯥꯗꯤꯀꯣ
ꯑꯗꯨꯏꯅꯤ ꯑꯩꯒꯤ ꯑꯩꯈꯣꯏꯗꯤ ꯑꯗꯨꯒꯨꯝꯕ ꯂꯧꯊꯣꯛꯣꯑꯣ ꯏꯈꯣ ꯇꯩꯅꯩꯅꯣꯅꯤ ꯌꯣꯟꯕꯁꯨ ꯌꯣꯟꯒꯦ ꯍꯥꯏꯔꯁꯨ ꯌꯥꯝꯗꯕꯅꯤꯅꯀꯣ ꯑꯃꯨꯛ ꯆꯥꯔꯗꯤ ꯌꯥꯝꯗꯦꯕꯀꯣ
ꯎꯝ
ꯍꯧꯖꯤꯛꯇꯤ ꯎꯁꯣꯏ ꯃꯇꯝꯅꯤꯅ ꯏꯝ ꯍꯣꯡꯉꯦꯕ
ꯑꯣ ꯀꯌꯥꯒꯤ ꯀꯌꯥ ꯇꯧꯒꯦ ꯑꯩ ꯂꯩꯔꯒꯗꯤ ꯆꯥꯗꯦ
ꯌꯥꯡꯈꯩꯒꯤ ꯑꯁꯤ ꯌꯥꯝꯃꯤꯍꯦ ꯌꯥꯡꯈꯩꯒꯤꯁꯦ ꯆꯥꯕ ꯉꯝꯗꯦ ꯍꯧꯖꯤꯛꯇꯤ ꯍꯥꯟꯅꯗꯤ ꯌꯥꯡꯈꯩꯒꯤ ꯌꯥꯡꯈꯩꯁꯤ ꯆꯥꯕ ꯀꯩꯅꯣ ꯀꯣꯟꯅꯗꯦꯕꯀꯣ ꯍꯧꯖꯤꯛꯇꯤ ꯌꯥꯡꯈꯩꯒꯤ ꯂꯧꯔꯗꯤ
ꯊꯣꯛꯇ꯭ꯔꯤꯕ ꯃꯇꯝꯗ ꯑꯣꯏꯕꯒꯤ ꯑꯣꯏꯔꯝꯒꯅꯤ
ꯎꯝ
ꯑꯣ ꯑꯗꯨ ꯎꯁꯣꯏꯒꯤ ꯃꯐꯝꯗꯣ ꯆꯦꯡꯀꯣꯛ ꯀꯌꯥꯝ ꯊꯣꯛꯗꯥꯏꯅꯦ ꯊꯣꯛ ꯂꯩꯇꯕ꯭ꯔꯥ ꯅꯣꯏ ꯌꯨꯝꯗꯗꯤ
ꯍ
ꯆꯦꯡꯀꯨꯞ
ꯀꯍꯅꯣ
ꯪꯒꯜꯗ ꯍꯥꯎꯧꯕ ꯆꯦꯡꯒꯇꯣ
ꯑ
ꯑꯗꯨꯒꯨꯝꯕꯗꯣ ꯍꯧꯗ꯭ꯔꯣ
ꯑꯗꯨ ꯑꯗꯨꯒꯨꯝꯕꯗꯤ ꯍꯧꯗꯦ ꯑꯗꯨꯒꯨꯝꯕꯗꯤ
ꯃꯤ ꯑꯇꯩ ꯃꯐꯝꯗꯗꯤ ꯌꯥꯝ ꯌꯥꯝ ꯍꯧꯔꯒ ꯌꯥꯝ ꯊꯥꯒꯠꯂꯛꯑꯦꯗꯅ
ꯎꯝ
ꯎꯝ
ꯂꯥꯛꯑꯣ ꯎꯁꯣꯏ ꯂꯧꯕ ꯆꯠꯁ‌ꯦ
ꯍꯥꯥ
ꯒꯥꯔꯤ ꯒꯥꯔꯤ ꯃ ꯆꯥ ꯑꯣꯏꯒꯦꯔꯥ ꯑꯆꯧꯕ ꯑꯣꯏꯒꯦꯔꯥ ꯄꯥꯏꯔꯒ ꯂꯥꯛꯑꯣꯕ ꯎꯁꯣꯏ ꯂꯧꯕ ꯆꯠꯁꯤꯕ ꯆꯥꯅꯤꯡꯉꯅꯤ